ꯑꯥ
ꯏꯕꯦꯝꯃ ꯑꯩꯈꯣꯏ ꯍꯣꯁꯇꯦꯜꯒꯤꯗꯤꯅꯦ ꯃꯈꯥ ꯏꯊꯪ ꯊꯪꯕꯗ ꯂꯩꯕꯗꯣ ꯇꯣꯏꯂꯦꯠꯇꯅꯦ ꯂꯤꯟ ꯀꯩꯀꯥ ꯁꯪꯉꯛꯄ ꯈꯣꯠꯂꯛꯄ ꯇꯧꯋꯤꯅ ꯃꯈꯥ ꯂꯩꯕꯗ ꯑꯌꯥꯝꯕ ꯃꯊꯛ ꯀꯥꯈꯠꯂꯒ ꯂꯣꯏꯅ ꯁꯤꯖꯤꯟꯅꯦ
ꯎ ꯀꯥꯏ ꯅꯣꯖꯤꯗꯨꯗꯤ ꯄꯨꯔꯥ ꯚꯨꯠ ꯃꯥ ꯀꯣꯅꯤꯒ ꯅꯣꯡꯃ ꯂꯥꯛꯀꯦ ꯅꯨꯃꯤꯗꯥꯝꯗ ꯀꯩꯅꯣ ꯍꯣꯔꯔꯒꯤ ꯀꯩꯅꯣ ꯅ ꯃꯨꯁꯦ
ꯎꯝ ꯚꯥꯏꯔꯦ ꯆꯠꯠꯇꯅ ꯏꯕꯥꯅꯤ ꯃꯤ ꯋꯥ ꯇꯥꯟꯅꯗꯦ
ꯅꯪꯒꯤ ꯁꯤꯗ ꯀꯩꯗꯧꯔꯤꯕ ꯅꯪꯒꯤ ꯍꯣꯁꯇꯦꯜꯅ ꯀꯗꯥꯏ ꯌꯦꯇ ꯅꯅꯣ ꯎꯝ ꯑꯃ ꯌꯥꯏꯔꯤꯄꯣꯛꯒꯤꯗꯨ ꯀꯔꯝ ꯀꯥꯟ ꯂꯥꯛꯇꯣꯏꯕ
ꯃꯤ ꯂꯐꯂꯍꯃꯟ
ꯅꯪ ꯍꯪꯅꯗꯕ꯭ꯔꯥ ꯑꯩꯁꯦ
ꯍꯪꯅꯗꯦ ꯃꯥ ꯍꯥꯏꯕꯕꯨ ꯋꯥꯟꯁꯇꯨꯃ ꯅꯥꯏꯟꯇꯤ ꯅꯥꯏꯟꯗ ꯑꯣꯐꯔ ꯄꯤ ꯑꯗꯨꯃ ꯂꯧꯋꯦ ꯂꯧꯒꯦ ꯍꯥꯏꯒꯦ
ꯍꯣꯏ ꯋꯥꯏꯐꯁꯀꯤ ꯑꯩꯉꯣꯟꯗꯁꯨ ꯍꯪꯉꯛꯑꯝꯕꯅꯦ
ꯅꯪ ꯂꯧꯕ꯭ꯔꯥ
ꯌꯥꯎꯗꯒ ꯀꯩꯀꯥꯟꯅ ꯅꯅꯤ ꯁꯥꯄꯣꯟꯅ ꯇꯥꯕꯗ ꯐꯖꯔꯕ ꯃꯥꯏꯁꯤꯗ ꯑꯍꯦꯟꯕ ꯗꯔꯀꯥꯔ ꯇꯥꯗꯦꯅꯦ
ꯅꯣꯡ ꯐꯥꯗꯣꯛ ꯐꯤꯕꯦꯝꯃ ꯍꯧꯒꯠꯅꯤꯡꯗꯦ ꯍꯤꯛꯈꯤꯕꯗꯒꯤ ꯑꯗꯨꯅ ꯇꯩꯊꯣꯛꯅꯕꯅꯦ
ꯑꯁ ꯑꯗꯨꯒꯤ ꯐꯖꯜ ꯀꯥꯏꯍꯦ ꯍꯥꯏꯗꯤ ꯁꯤꯖꯅꯤꯡꯕ ꯁꯤꯖꯅꯤꯡꯕ ꯇꯧꯕ ꯌꯥꯗꯕꯅꯤꯅꯀꯣ
ꯎꯝ
ꯑꯗꯣ ꯑꯩꯗꯤ ꯍꯥꯏꯗꯤ ꯃꯥꯏ ꯃꯤ ꯇꯥꯕꯗꯤ ꯑꯗꯨꯅ ꯍꯥꯟꯅ ꯁꯤꯠ ꯍꯥꯟ ꯂꯩꯊꯣꯛꯈꯤ ꯇꯥꯔꯒꯗꯤ ꯐꯦꯁ ꯋꯥꯁꯁꯤ ꯇꯥꯕꯁ ꯇꯞ ꯂꯥꯎꯅ ꯇꯥꯕꯁꯨ ꯐꯠꯇꯧꯋꯦꯕ ꯍꯥꯏꯗꯤ ꯌꯥꯝ ꯅꯥꯟꯗ꯭ꯔꯁꯨ ꯌꯥꯏꯑꯦꯕ ꯑꯗꯨ ꯅꯠꯇ ꯇꯥꯔꯒꯗꯤ ꯋꯥꯏꯑꯦ ꯐꯨꯜ ꯃꯦꯀꯞꯀ ꯇꯧꯗꯤ
ꯑꯣ ꯑꯗꯨ ꯇꯧꯔꯗꯤ ꯑꯗꯨꯒꯨꯝꯕꯗꯨꯅ ꯅꯨꯡꯉꯥꯏꯗ
ꯎꯝ ꯈꯪꯗꯦ ꯍꯤꯡꯕꯁꯦ ꯌꯥꯝ ꯂꯨ ꯁꯅꯥ ꯃꯃꯜꯅ ꯁꯨꯝ ꯁꯨꯝ ꯇꯥꯡꯈꯠꯂꯛꯄꯅꯦ ꯃꯦꯀꯞꯅ ꯃꯔꯨꯞ ꯑꯃꯁ ꯁꯨꯝ ꯁꯨꯝ ꯇꯥꯡꯈꯠꯂꯛꯄꯅꯦ ꯄꯩꯁꯥꯗ ꯁꯨꯡꯊꯣꯛ ꯊꯣꯛꯆꯤꯜꯂꯛꯇꯕꯅꯦ ꯇꯥꯡꯗꯅꯕ ꯑꯝꯇ ꯂꯩꯇ꯭ꯔꯦ ꯍꯣꯡꯉ ꯆꯖꯤꯃꯤꯠ ꯑꯉꯥꯏ
ꯍ ꯑꯩ ꯄꯩꯁꯥ ꯈꯔ ꯇꯨꯡꯁꯤꯜꯂꯒ ꯀꯣꯟ ꯇꯨꯕ ꯇꯝꯒꯦꯅ
ꯃꯁꯥ ꯂꯣꯏꯁꯤꯂ ꯀꯣꯏꯣꯟ ꯇ ꯇꯧꯔꯦ ꯀꯥꯏꯅ ꯃꯥꯁꯇꯔꯗ ꯂꯣꯏꯁꯤꯟꯕꯗꯨ ꯅꯍꯥꯟ ꯇꯝꯃꯒꯗꯤ ꯍꯥꯏꯗꯤ ꯑꯗꯨ
ꯌꯦ ꯀꯗꯧꯒꯤ ꯀꯅꯥꯅ ꯑꯩꯕꯨ ꯒꯣꯔꯃꯦꯟꯒꯤ ꯊꯕꯛ ꯄꯤꯕ ꯉꯝꯗꯣꯏꯅꯣ ꯍꯧꯖꯤꯛꯇ ꯄꯤꯒꯦ ꯍꯥꯏꯔꯗꯤ ꯑꯩ ꯇꯧꯔꯤꯅꯦ
ꯅꯪꯅ ꯅꯣꯏ ꯏꯕꯥꯅ ꯅꯐꯨꯉꯛꯐꯨꯗ ꯇꯝꯍꯟꯕ ꯃꯥꯁꯇꯔꯅꯦ ꯅꯪꯒꯁꯨ ꯆꯥꯎ ꯆꯥꯎ ꯉꯥꯡꯉꯕ ꯑꯩꯅ ꯏꯁꯥꯗꯅ ꯊꯣꯛꯄꯗ ꯇꯝꯕꯅꯤꯅ
ꯑꯗꯨ ꯑꯗꯨꯒꯨꯝꯕꯗꯣ ꯅꯠꯇ꯭ꯔꯒꯁꯨ ꯍꯥꯏꯗꯤ ꯅꯪ ꯑꯗꯨ ꯍꯦꯛ ꯇꯧꯕ ꯂꯣꯏꯕꯒ ꯊꯕꯛ ꯐꯪꯒꯅꯤ ꯈꯪꯕ꯭ꯔꯅꯤ
ꯑꯗꯨꯕꯨꯗꯤ ꯏꯕꯦꯝꯃ ꯑꯦꯇ꯭ꯔꯦꯁ ꯑꯣꯏꯗꯣꯏꯅꯦ
ꯍꯥꯏꯗꯤ ꯀꯔꯤꯝꯇ ꯇꯧꯗꯕꯒꯤ ꯁꯔꯨꯛꯄꯨꯗꯤ ꯀꯩꯅꯣꯝ ꯇꯧꯕꯗꯨꯅꯗꯤ ꯐꯠꯇ꯭ꯔꯣ
ꯍꯥꯏ
ꯈꯜꯂꯒ ꯗꯦꯈꯣ
ꯀꯣꯟꯒꯗꯤ ꯁꯥꯔꯣꯏꯕ ꯑꯃ ꯈꯔꯣꯠꯂꯤꯁꯤꯒ ꯃꯤꯠ ꯅꯥꯟꯅꯒ ꯎꯗ꯭ꯔꯤꯁꯤꯒ ꯑꯩ ꯑꯗꯨꯒꯨꯝꯕꯒꯤꯗꯤ ꯀꯟꯐꯤꯗꯦꯟꯁ ꯂꯩꯖꯗꯦ
ꯀꯅꯥꯅ ꯈꯪꯕꯅꯣ ꯗꯤꯖꯥꯏꯅꯔ ꯑꯣꯏꯈꯤꯕ꯭ꯔꯥꯁꯨ ꯎꯝ ꯎꯝ
ꯑꯁꯥꯗꯨ ꯋꯥꯃꯜ ꯀꯨꯝꯊꯥꯔꯛꯑꯣꯅꯦ
ꯃꯣꯏ ꯑꯗꯨꯃꯥꯏꯅ ꯇꯧꯔꯛꯄꯗꯒꯤꯩ ꯀꯥꯡꯕꯨꯨ ꯉꯥꯛꯇꯅꯤ ꯀꯩꯅꯣ ꯃꯣꯏ ꯄ꯭ꯔꯕꯤ ꯃꯥꯏꯕꯝ ꯍꯥꯏꯕ꯭ꯔꯥ ꯑꯗꯒꯤ ꯀꯗꯤ
ꯃꯤꯅ ꯑꯞ ꯄꯤꯛꯉꯩꯗꯩ ꯍꯣꯠꯅꯔꯛꯦ ꯑꯩꯈꯣꯏꯅ ꯂꯝꯈꯥꯎꯅꯤ ꯍꯣꯠꯅꯔꯒ ꯐꯥꯎꯕꯅꯤ ꯀꯥꯏꯅ ꯈꯜꯜꯂꯤꯔꯒ
ꯑ ꯇꯗꯝ ꯈꯨꯠ ꯅꯥꯜꯂꯗꯤ ꯑꯗꯨꯝ ꯐꯥꯎꯔꯦꯗꯅ ꯅꯪꯁꯨ ꯅꯣꯏꯅ ꯅꯝꯃꯗ ꯑꯗꯨꯝ ꯆꯠꯂꯤꯗꯨꯅꯤ ꯇꯨꯕ
ꯑꯩꯈꯣꯏ ꯈꯨꯠ ꯅꯥꯍꯟꯗꯦ
ꯍꯧꯖꯤꯛꯀꯤ ꯁꯣꯁꯤꯌꯦꯜ ꯃꯦꯗꯤꯌꯥꯒꯤ ꯃꯇꯝꯅꯤ ꯀꯩꯅꯣ
ꯑꯩꯅ ꯅꯥꯟꯗꯦ ꯍꯥꯏꯕ ꯑꯗꯨꯒꯨꯝꯕꯗ ꯑꯩ ꯀꯩꯁꯨ ꯍꯩꯒꯟꯗꯦ ꯍꯥꯏꯕ ꯁꯅꯥ
ꯑꯣ ꯂꯨꯅ ꯙꯨꯅꯤꯗ ꯀꯥꯗꯦꯁꯦ ꯔꯔꯤꯁꯦꯞꯁꯟ ꯏꯁꯨꯔꯔꯁꯤꯁꯦ
ꯑꯗꯨꯅ ꯐꯔꯅꯤ ꯃꯤ ꯀꯧꯥ
ꯋꯥꯅ ꯆꯍꯤ ꯈꯔ ꯋꯥꯊꯣꯛꯑꯒ ꯅꯨꯡꯉꯥꯏꯤꯡꯗꯨ ꯐꯠꯇ꯭ꯔꯣ ꯄꯁꯒꯅꯥ ꯇꯥꯟꯖꯜꯂꯒ
ꯃꯥꯅꯦ ꯃꯤ ꯀꯧ ꯉꯥꯡꯕ ꯈꯣꯠꯄ ꯑꯗꯨꯅ ꯐꯩꯌꯦꯕ ꯑꯩꯒꯤꯗꯤ
ꯑꯗꯨꯅꯤ ꯃꯩꯁꯥ ꯈꯔ ꯇꯥꯟꯁꯤꯜꯂꯒ ꯑꯁꯤꯗ ꯊꯣꯛꯂꯛꯑꯒ
ꯏꯁꯄꯣꯀꯟ ꯏꯁꯄꯣꯀꯟ ꯍꯤꯟꯗꯤ ꯏꯪꯂꯤꯁ ꯇꯝꯁꯤꯜꯂꯛꯒ ꯀꯪꯂꯥꯗ ꯑꯣꯏꯅ ꯊꯕꯛ ꯆꯪꯈ꯭ꯔꯁꯤꯔ ꯈꯪꯗꯦ
ꯌꯥꯏ ꯀꯣꯏꯅꯔ
ꯏꯕꯦꯝꯃ ꯇꯨꯔꯤꯖꯝ ꯂꯧꯔꯛꯇꯗꯤ ꯌꯥꯔꯣꯏꯌꯦꯦ ꯑꯗꯨꯁꯨ
ꯑꯩ ꯀꯩꯅꯣꯃꯨꯛ ꯈꯟꯒꯠꯂꯛꯏꯅꯦ ꯃꯥꯁ ꯀꯃꯨꯅꯤꯀꯦꯁꯟ ꯑꯃꯨꯛꯇ ꯑꯃ ꯄꯥꯎ ꯄꯥꯔꯔꯥ ꯈꯜꯂꯤ
ꯅꯪꯅ ꯑꯗꯨ ꯈꯪꯕ ꯑꯩꯅ ꯂꯦꯡꯒ꯭ꯋꯦꯁꯇꯤꯛ ꯇꯝꯃꯒ ꯀꯩꯅ ꯀꯩ ꯀꯩꯅꯣ ꯍꯟꯗꯣꯛ ꯍꯟꯖꯤꯟ ꯇꯧꯔꯒ ꯆꯠꯈꯠꯁꯤꯅ ꯈꯟꯒꯠꯂꯕ
ꯀꯔꯤ ꯍꯥꯏꯟ ꯇꯣ ꯍꯟ ꯀꯦ
ꯂꯣꯟ ꯍꯟꯗꯣꯛ ꯍꯟꯖꯤꯟ
ꯂꯒꯣꯁꯀꯤ ꯂꯒꯨꯁꯀꯤꯤꯐꯇꯤ ꯀꯅꯤ ꯍꯥꯏ ꯃꯣꯏ ꯒꯤ ꯏꯪꯂꯤꯁꯀꯤ ꯁꯤ ꯇꯦꯛꯁ ꯅꯨꯡ ꯇꯦꯛꯁ ꯂꯩꯅꯕꯩꯅꯦ ꯂꯣꯟ ꯗꯥꯏꯔꯦꯛ ꯇꯝꯕꯩ ꯅꯠꯇꯦ
ꯂꯣꯏ ꯂꯣꯏꯅꯃꯛꯅꯦ
ꯑꯣ ꯑꯦꯗꯕꯨꯗꯤ ꯑꯗꯨꯅꯦꯁ ꯂꯒ꯭ꯨꯏꯁꯇꯤꯛ ꯍꯥꯏꯕ ꯂꯦꯡꯒ꯭ꯋꯁꯇꯤꯛꯅ ꯑꯃꯨꯛꯅꯦ ꯂꯦꯡꯒ꯭ꯋꯣꯏꯁ ꯇꯝꯕꯅꯤꯅ ꯇꯣꯡꯉꯥꯜꯂꯦꯗꯅ ꯂꯦꯡꯒꯁꯇꯤꯛꯅ ꯑꯃꯨꯛꯅꯦ ꯀꯩꯅꯣꯅꯦ ꯍꯥꯏꯕ ꯍꯥꯏꯗꯤ ꯃꯣꯏ ꯏ ꯂ ꯏꯁꯤ ꯃꯒꯤ ꯁꯤꯟꯇꯦꯛꯁ ꯀꯩꯀꯩ ꯋꯥꯔꯗꯇꯣ ꯑ ꯈꯪꯗꯦꯔꯥ꯫ ꯑꯗꯨ ꯀꯩꯅꯣ ꯇꯧꯕꯒꯤꯅꯦ ꯍꯥꯏꯕ ꯃꯅꯨꯡ ꯍꯠꯅ꯫ ꯀꯩꯅꯣ ꯅꯩꯅ ꯁꯟꯕ ꯋꯥꯅꯦꯗ꯫ ꯒ꯭ꯔꯥꯃꯔꯃꯛꯇꯤ ꯅꯠꯇꯦꯕ꯫
ꯍꯣꯏꯅꯦ ꯑꯗꯨꯕꯨꯗꯤ ꯋꯥꯔꯗ ꯑꯃ꯫ ꯄ꯭ꯔꯅꯥꯎꯟꯁ ꯇꯧꯅꯕ ꯇꯧꯕꯗ ꯀꯔꯃꯥꯏꯅ ꯆꯪꯏꯤ ꯑꯦꯛꯁꯄ꯭ꯔꯦꯁꯟ ꯀꯃꯥꯏꯅ ꯇꯧ꯫ ꯈꯣꯠꯂꯦ ꯑꯗꯨꯒꯨꯝꯕ ꯃꯌꯥꯝꯗꯨ꯫
ꯅꯦꯕ꯫ ꯂꯒꯣꯁꯇ ꯃꯗꯨ ꯅ ꯃꯨꯛꯛꯇ ꯉꯜꯂꯤꯗꯅ꯫ ꯂ ꯂꯤꯒ꯭ꯋꯦꯁ ꯌꯥꯅ ꯃꯥꯁꯇꯔ ꯇꯧꯇꯤ ꯀ ꯑꯟꯗꯔ꯫ ꯈꯟꯂꯝꯕꯅꯤ ꯑꯩꯈꯣꯏꯕꯥꯅ ꯇꯧꯒꯦ ꯁ ꯇꯧꯅ꯫ ꯔꯒꯣꯁꯤ ꯇꯨꯔ꯫ ꯅꯠꯇ꯭ꯔꯒ ꯍꯥꯏꯔꯤꯛ ꯂꯩꯗꯅ ꯆꯥꯏꯅꯤꯁꯀ ꯇꯝꯕ ꯌꯥꯕꯅꯦꯕ꯫
ꯌꯥꯏ꯫
ꯑꯗꯨꯔꯥ ꯑꯃ ꯇꯧꯒꯦꯁꯨ ꯇꯧꯅꯧ ꯈꯣꯂꯣꯅ꯫ ꯑꯗꯣ ꯑꯩꯅ ꯑꯃꯨꯛ ꯈꯟꯈꯤꯕꯅ ꯍꯥꯏꯗꯤ꯫ ꯑꯁꯤꯃꯗ ꯇꯧꯈ꯭ꯔꯗꯤꯦ ꯑꯁꯤꯃꯗ ꯁꯨꯝ꯫ ꯆꯠꯈꯤꯕꯅ ꯐꯩꯌꯦꯅ ꯈꯟꯕꯗꯣ ꯉꯝꯒꯦꯔꯥ ꯉꯝꯃꯣꯏꯔ꯫
ꯎꯝ꯫
ꯎꯝ꯫
ꯑꯗꯨ ꯈꯟꯕꯗꯅꯤꯅꯦ ꯑꯩꯁꯨ ꯇꯥꯉꯁꯦ꯫ ꯍꯣꯏ ꯑꯩꯈꯣꯏ ꯁꯕꯖꯦꯛꯁꯤꯕꯨꯗꯤ ꯀꯣꯆꯤꯡꯗꯨ ꯇꯧꯔꯁꯨ ꯍꯤꯡꯕꯕꯨꯗꯤ ꯌꯥꯕ꯫
ꯄꯣꯂꯤꯇꯤꯁꯟꯒꯁꯨ ꯇꯧꯒꯁꯨ ꯍꯤꯡꯕꯅꯤ ꯍꯤꯡꯕꯅꯤꯀꯣ ꯑꯣꯏ꯫ ꯈꯪꯗꯦ꯫
ꯀꯩꯅꯣ ꯈꯪꯕ ꯈꯪꯗꯕ ꯄꯥꯔ ꯄꯥꯔ ꯇ ꯑꯩ ꯑꯗꯨꯗꯤ ꯁꯨꯝ ꯑꯦꯛꯁꯄꯤꯔꯤꯌꯦꯦꯟꯁ ꯂꯩꯈꯠꯂꯛꯑꯗꯤ꯫ ꯍꯪꯀꯠꯂꯥꯛꯛꯇꯣꯏꯅꯦ ꯀꯔꯤꯝ ꯈꯜꯂꯅꯣ ꯑꯗꯨꯗꯤ ꯈꯛꯇꯁꯨ ꯋꯥꯁꯦ꯫
ꯑꯪꯀ ꯌꯥꯛꯄꯒꯤꯅꯦꯇꯥ ꯑꯗꯨ ꯈꯪꯕ ꯈꯪꯗꯕꯒꯤ ꯅꯠꯇꯕ꯫ ꯑꯗꯨꯗꯤ꯫ ꯑꯗꯨ ꯑꯣꯖꯥ ꯑꯣꯏꯕꯁꯦ ꯍꯣꯏ ꯄꯩꯁꯥ ꯅꯨꯡꯁꯥꯕꯒꯤ ꯃꯌꯥꯝ ꯀꯩꯅꯣ ꯇꯧꯋꯦꯕꯣ꯫ ꯑꯕꯃ꯫ ꯑꯗꯨ ꯇꯧꯗꯧ ꯁꯨꯛꯄꯨꯗꯤ ꯈꯔ ꯑꯩꯅ ꯄꯥꯝꯝꯕꯅ꯫ ꯌꯥꯝꯅꯨꯡ ꯈꯔ ꯑꯦꯛꯁꯄꯣꯁ ꯀꯨꯝꯕ ꯇꯝꯅꯤꯡꯕꯗꯣ꯫ ꯃꯤ ꯃ ꯍꯥꯏꯗ꯭ꯔ꯫ ꯑꯇꯩꯇꯩ ꯅ ꯃꯐꯝ ꯂꯩꯏꯗꯅ꯫
ꯑꯗꯩ ꯑꯣꯖꯥ ꯑꯣꯏꯕꯁꯤꯁꯨꯅꯦ ꯂꯥꯏꯔꯤꯛ ꯍꯩꯕꯜꯗ ꯑꯣꯖꯥ ꯑꯣꯏꯕꯁꯦ ꯌꯥꯗꯦꯕ꯫ ꯑꯣ ꯃꯣꯏ ꯉꯝꯅꯕꯕꯨꯗꯤ ꯑꯣꯏꯈꯤꯅꯤꯗꯅ ꯑꯣꯖꯥ ꯍꯥꯏꯕꯁꯤꯗꯤ꯫ ꯅꯪ ꯈꯪꯗꯕ ꯄꯣꯠ ꯑꯃꯁꯦ ꯑꯩꯅ ꯒ꯭ꯌꯥꯟ꯫ ꯇꯥꯅ ꯈꯪꯍꯟꯕ ꯉꯝꯕ ꯄꯣꯠꯇꯨꯅꯦꯕ ꯑꯣꯖꯥ ꯍꯥꯏꯔꯤꯁꯦ ꯂꯥꯏꯔꯤꯛ ꯍꯩꯌꯦꯅ꯫ ꯍꯦꯛꯇ ꯑꯣꯏꯕ ꯌꯥꯕ ꯅꯠꯇꯦꯕ꯫
ꯃꯅꯤꯃꯠ꯫ ꯑꯍꯩꯕ ꯈꯛꯇꯅ ꯑꯣꯖꯥ ꯅꯠꯇꯦ꯫ ꯇꯥꯛꯄ ꯑꯩ ꯆꯦ꯫
ꯎꯝ꯫
ꯇꯥꯛ ꯋꯥ ꯍ ꯆ ꯀ꯫
ꯑꯗꯩꯗꯤ ꯁꯥꯇ꯭ꯔꯁꯤꯅ ꯁꯣꯏꯔꯛꯄ ꯃꯇꯝꯗ ꯑꯦ ꯃꯥꯁꯦ꯫ ꯃꯥꯅ ꯁꯤ ꯁꯣꯏꯔꯤꯕꯁꯤ ꯀꯃꯥꯏꯅ ꯇꯧꯔꯒ ꯆꯨꯝꯊꯣꯛꯍꯟꯒꯅꯤꯅ ꯅꯥꯐꯨ ꯍꯥꯐꯨ ꯇꯧꯗꯕꯤꯗ꯫ ꯄꯣꯛ ꯈꯤꯇꯪ ꯊꯥꯗꯔꯒ ꯊꯦꯡꯗꯨꯅ ꯅꯧꯗꯅ ꯇꯧꯕꯗꯨꯅ ꯐꯩꯗꯅ꯫
ꯃꯥꯅꯦ ꯃꯥꯅꯦ ꯑꯗꯣ ꯅꯪꯗꯤ ꯆꯥꯟꯅꯔꯣꯏꯀꯣ ꯃꯤ ꯑꯉꯥꯡ ꯐꯨꯗꯠ ꯂꯩꯔꯝꯅ꯫
ꯑꯉꯥꯡ ꯂꯣꯏꯅꯕꯩꯗꯤ ꯍꯌꯦꯦꯟꯅꯪ ꯈꯪꯗꯕꯩꯅꯦ꯫
ꯑꯦ ꯅꯪ ꯅꯪꯅ ꯂꯣꯏꯅꯗꯣꯏ ꯑꯉꯥꯡꯁꯤꯗꯤ ꯑꯉꯥꯡ ꯑꯣꯏꯔꯔꯕꯣ꯫
ꯅꯪꯅ ꯑꯩꯒꯤ ꯄꯥꯔꯁꯟꯅꯦꯂꯤꯇꯤ ꯁꯥꯏꯠ ꯑꯃꯈꯛ ꯎꯕꯩꯅꯦ ꯏꯕꯦꯝꯃꯥ ꯑꯉꯥꯡ ꯂꯣꯏꯅꯕꯩꯗꯤ ꯍꯩ ꯑꯩꯈꯣꯏꯒꯤ ꯗꯗꯥ ꯃꯆꯥ ꯗꯥꯆꯧꯒꯤ ꯃꯆꯥ ꯏꯆꯦ ꯌꯥꯏ ꯃꯆꯥ ꯑꯩꯩꯅ ꯂꯣꯏ ꯁꯦꯟꯅꯩ ꯉ
ꯍꯥꯏꯗꯤ ꯑ ꯃꯑꯣꯡ ꯃꯇꯧꯁꯤꯒꯅꯦ ꯍꯥꯏꯗꯤ ꯑꯩꯁꯦ ꯌꯥꯝ ꯆꯦꯟꯖ ꯑꯣꯏꯕꯅꯦꯕ ꯅꯪ ꯅꯣꯡꯃ ꯑꯩ ꯎꯠꯀꯦ ꯃꯤ ꯑꯩꯈꯣꯏ ꯑꯦꯝ ꯂꯩꯔꯤꯕ ꯏꯕꯨꯡꯁꯤꯡꯗꯣ ꯃꯣꯏ ꯃꯃꯥꯡꯗ ꯑꯩ ꯌꯥꯝ ꯀꯥꯝ ꯑꯣꯏꯕꯅꯦ ꯌꯦꯉꯣ ꯁꯨꯡꯁꯥꯎ ꯁꯥꯎꯒꯠꯂꯣꯏ ꯀꯨꯋꯏꯠ ꯑꯦꯛꯖꯥꯝ ꯊꯥꯕ ꯆꯠꯂꯦ ꯀꯨꯋꯏꯠ ꯑꯦꯛꯖꯥꯝ ꯊꯥꯕ ꯆꯠꯄꯗꯅꯦ ꯑꯩꯁꯦ ꯃꯥꯔꯛꯇ ꯇꯥꯏꯌꯦ ꯑꯗꯣ ꯑꯣꯔꯦꯟꯇꯦꯜꯗ ꯊꯤꯟꯕ ꯀꯔꯤꯝ ꯍꯥꯏꯉꯝꯗꯈꯩ ꯃꯅꯤꯡꯗ ꯇꯨꯃꯤꯟ ꯇꯣꯡꯉꯤꯅꯤ ꯁꯣꯏꯔꯦ ꯂꯥꯜꯂꯦ ꯈꯪꯅ ꯈꯪꯅ
ꯅꯪꯅ ꯅꯆꯤꯟ ꯀꯟꯕ ꯉꯝꯃꯤꯁꯦ ꯑꯩꯉꯣꯟꯗ ꯈꯛꯇꯅꯤ ꯑꯩ ꯈꯪꯏ
ꯎꯝ ꯅꯪꯅ ꯅꯪꯅ ꯁꯨꯝꯃꯨ ꯊꯈꯤꯕꯩꯅꯦꯕ ꯑꯉꯥꯡꯒꯗꯤ ꯌꯥꯝ ꯀꯥꯝ ꯑꯣꯏꯅ ꯂꯣꯏꯅꯕ ꯉꯝꯃꯦ
ꯎꯝ ꯑꯉꯥꯡ ꯐꯨꯕ
ꯑꯉꯥꯡꯁꯦ ꯂꯝ ꯌꯥꯝ ꯌꯥꯝ ꯍꯦꯟꯈꯤꯕ ꯑꯣꯏꯇꯥꯔꯒꯗꯤ ꯑꯗꯨ ꯑꯗꯨ ꯉꯝꯅꯕ ꯂꯣꯏꯅꯩꯀꯣ ꯍꯦꯟꯇ ꯍꯦꯟꯅ ꯍꯦꯟꯖꯤꯜꯂꯛꯑꯗꯤ ꯑꯗꯨꯕꯨ ꯀꯃꯥꯏꯅꯥ ꯆꯠꯀꯣ ꯑꯗꯨ ꯅꯠꯇꯕꯤꯗꯗꯤꯅꯦ ꯑꯩ ꯌꯥꯔꯤꯈꯩ ꯀꯥꯝ ꯑꯣꯢꯅ ꯑꯗꯨꯝ ꯂꯣꯏꯅꯅꯧ ꯌꯥꯝ ꯏꯅ ꯇꯞꯅ ꯑꯉꯥꯡꯁꯦ ꯊꯦꯝꯗꯅ ꯅꯧꯗꯅ ꯀꯞꯄ ꯇꯥ ꯇꯥꯔꯒꯁꯨ ꯀꯃꯥꯏꯅ ꯊꯦꯝꯁꯤꯒꯦ ꯌꯥꯝ ꯈꯟꯕ ꯃꯤꯅꯦꯕ
ꯋꯥꯎ ꯅꯌꯨꯝ ꯄꯥꯟ
ꯃꯤ ꯊꯦꯡꯕꯒꯩꯗꯤ ꯌꯥꯝ ꯍꯩꯌꯦ ꯕꯤꯠ ꯇꯣ ꯅꯪ ꯈꯪꯗꯕꯩꯅꯦ ꯑꯥ ꯅꯪꯅ ꯑꯩꯒꯤ ꯌꯥꯝꯅ ꯊꯝꯃꯣꯏ ꯀꯥꯁꯤꯜꯂꯕ ꯁꯥꯏꯠ ꯑꯃ ꯎꯈꯤꯕꯩꯅꯦꯕ ꯅꯪ ꯅ ꯑꯩ ꯃꯤ ꯊꯦꯝꯗꯣꯛ ꯊꯝꯖꯤꯟꯒꯤ ꯑꯁꯤꯒꯤꯅꯦ ꯑꯩꯗꯤ ꯍꯧꯖꯤꯛ ꯋꯥꯏꯗꯕꯨ ꯑꯩꯁꯦ ꯌꯥꯝ ꯐꯠꯂꯛꯇꯕ ꯋꯥꯅꯦꯕꯀꯣ ꯍꯥꯟꯅꯗꯤꯅꯦ ꯑ ꯎꯝ ꯃꯤꯒꯤ ꯀꯥꯏꯅꯕ ꯎ ꯇꯥꯔꯒꯁꯨꯅꯦ ꯍꯥꯏꯗꯤ ꯀꯥꯏꯅꯖꯔꯁꯅꯨ ꯀꯥꯏꯅ ꯈꯜꯂꯝꯕ ꯃꯤ ꯑꯣꯏꯗꯦꯕ ꯍꯟꯖꯤꯟꯁꯅꯨ ꯍꯥꯏꯅ ꯑꯗꯨꯝ ꯍꯟꯖꯤꯟꯅ ꯍꯜꯂꯦꯕ ꯊꯦꯝꯗꯅ ꯅꯧꯗꯨꯅ ꯑꯗꯨꯝ ꯃꯤ ꯊꯦꯝꯗꯣꯛ ꯊꯤꯟꯖꯤꯟꯒꯤꯗꯤ ꯍꯩꯈ꯭ꯔ ꯄꯣꯠꯅꯤ ꯍꯩꯌꯦ ꯌꯥꯝꯅ ꯅꯪ ꯎꯗꯕꯩꯅꯦ ꯅꯣꯡꯃ ꯊꯦꯝꯒꯦ ꯌꯦꯡꯑꯣ ꯌꯥꯔꯦ ꯇꯣꯛꯑꯣ
ꯅꯪꯅ ꯇꯧꯕ꯭ꯔꯥ ꯑꯩꯅ ꯇꯧꯕ꯭ꯔꯥ